ꯍꯜꯂꯣ ꯑꯣ ꯇꯥ ꯇꯥꯔꯦ ꯇꯥꯔꯦ
ꯎꯝ
ꯑꯗꯨꯗꯤ ꯅꯪ ꯅꯪꯗꯤ ꯑꯌꯨꯛꯇ ꯆꯥꯒ ꯑꯝꯇ ꯊꯛꯇ꯭ꯔꯦ ꯅꯠꯇ꯭ꯔꯥ
ꯊꯛꯇꯦ ꯆꯥꯁꯦ ꯊꯛꯄꯁꯨ ꯄꯥꯝꯗꯦꯕ ꯏꯁꯥꯒꯨꯝꯕ ꯉꯝꯗ꯭ꯔꯀꯥꯟꯗ ꯑꯗꯨꯗꯤ ꯊꯛꯅꯤꯡꯉꯛꯄꯁꯨ ꯌꯥꯎꯋꯦ ꯃꯆꯥꯗ ꯑꯗꯨ ꯅꯠꯇ꯭ꯔꯗꯤ
ꯑꯩꯗꯤ ꯀꯩꯅꯣꯅꯦ ꯥ ꯁꯪꯒꯣꯝ ꯆꯥꯗꯤ ꯍꯄꯥꯝ ꯁꯨꯡꯊꯛ ꯄꯨꯨꯊꯛꯇꯦꯕꯀꯣ ꯄꯥꯝꯁꯨ ꯄꯥꯝꯗꯦꯕ ꯑꯗꯒꯤ ꯀꯩꯕ ꯆꯥꯉꯥꯟꯗꯣ ꯆꯉꯥꯡ ꯗ ꯑꯩꯈꯣꯏꯒꯤ ꯅꯨꯡꯁꯤꯗꯥꯛ ꯃꯅꯥꯒ ꯊꯥꯗꯔꯒ ꯑꯗꯒꯤ ꯍꯩꯒꯨꯝꯕ ꯆꯝꯄ꯭ꯔꯥꯒꯨꯝꯕ ꯀꯩꯕꯥ ꯃꯆꯥ ꯑꯃ ꯀꯛꯑꯒ ꯑꯗꯨꯝ ꯊꯥꯗꯔꯒ ꯑꯗꯨꯝ ꯃꯍꯥꯎ ꯑꯃ ꯂꯩꯕꯗꯣ ꯈꯪꯕ꯭ꯔꯥ ꯑꯗꯨ ꯑꯗꯨꯗꯤ ꯌꯥꯝ ꯍꯥꯎꯗ꯭ꯔꯥ ꯑꯗꯨꯒꯨꯝꯕꯗꯤ ꯌꯥꯝ ꯑꯗꯨꯇꯪ ꯊꯛꯄ ꯑꯩꯗꯤ ꯃꯄꯪ ꯌꯥꯎꯗꯕꯣꯏꯗꯣ ꯍꯥꯏꯗꯤ ꯀꯩ ꯍꯥꯏꯅꯤ ꯇꯟ ꯀꯩꯩꯅ ꯌꯥꯎꯗꯕꯗ ꯑꯗꯨꯃꯥꯏꯅ ꯇꯧꯕꯗꯣ ꯍꯟꯖꯥꯎꯔꯝꯒ ꯊꯛꯄ ꯌꯥꯝ ꯐꯥꯎꯋꯦ
ꯎꯝ
ꯀꯖꯥꯡ ꯆꯥꯒꯦ ꯆꯥꯔꯦ
ꯊꯔꯣꯏ ꯊꯣꯡꯕ ꯆꯥꯏꯌꯦ ꯑꯗꯨꯒ ꯃꯔꯣꯏ ꯌꯦꯅꯝ
ꯆꯔꯨ ꯌꯦꯅꯝ
ꯃꯦꯠꯂꯦꯕ ꯑꯗꯨꯝ ꯉꯥꯟꯊꯣꯛꯑꯦꯗꯅ
ꯀꯃꯥꯏꯅꯣ ꯑꯩ ꯑꯩ ꯍꯟꯗꯛꯅ ꯑꯍꯥꯟꯕ ꯇꯥꯔ ꯑꯩ ꯆꯠꯔꯨꯔꯤ ꯌꯦꯅꯝ ꯍꯥꯏꯁꯦ
ꯆꯔꯨꯌꯦꯟꯗꯨꯣ ꯈꯪꯗꯕ꯭ꯔꯣ
ꯈꯪꯗꯦ
ꯑꯦ ꯆꯔꯨ ꯌꯦꯟ ꯈꯪꯗꯕ ꯑꯁ ꯌꯥꯝ ꯂꯨꯔꯤꯅꯦ ꯈ꯭ꯋꯥꯏꯗꯒꯤꯩ ꯍꯥꯎꯕ ꯆꯦꯡꯒꯨꯝꯅꯦ
ꯆꯦꯡꯒꯨꯝ ꯂꯣꯏꯁ ꯆꯦꯡꯒꯨꯝꯃ ꯑꯣ ꯈꯪꯉꯦ ꯑꯗꯨꯗꯤ ꯑꯁꯦꯡꯕꯨꯝ ꯍꯥꯏꯔꯦ ꯑ ꯑꯗꯨ ꯊꯣꯡꯉꯤꯔꯣ ꯇꯥꯕ꯭ꯔꯣ
ꯍꯜꯂꯣ
ꯑꯥ ꯇꯥꯔꯦ ꯇꯥꯔꯦ ꯑꯥ ꯑꯩ ꯇꯥꯔꯦ ꯍꯥꯏ ꯑꯩ ꯀꯣꯟ ꯇꯥꯕꯔꯣ
ꯑꯣ ꯇꯥꯔꯦ ꯇꯥꯔꯦ
ꯑ ꯈꯤꯇꯪ ꯅꯨꯡꯉꯥꯏꯇꯕ ꯃꯥꯜꯂꯤ
ꯆꯔꯨ ꯌꯦꯟ ꯀꯧ ꯍꯥꯏꯕ
ꯑ ꯑꯗꯨ ꯀꯃꯥꯏꯅ ꯆꯣꯡ ꯀꯩꯒꯤꯅꯣ ꯇ ꯇꯥ ꯑꯗꯨ ꯇꯥꯕ꯭ꯔꯣ
ꯑꯦ ꯑꯩꯗꯤ
ꯑꯣ ꯁꯤ ꯀꯩꯅꯣꯁꯦ ꯌꯥꯝꯅ ꯌꯥꯝ ꯅꯨꯡꯉꯥꯏꯇꯦꯕ ꯎꯝꯦꯁꯤ
ꯎꯝ
ꯖꯤꯕꯣꯡꯉꯤꯔꯦ ꯑꯥꯏ ꯍꯜꯂꯣ
ꯑ ꯇꯑꯌꯦ
ꯑꯣ ꯑꯩ ꯑꯩꯅ ꯇꯥꯗ ꯃꯥꯟꯕꯀꯣ ꯑꯗꯨꯅꯅꯤ ꯑꯗꯨ ꯊꯔꯣꯏꯒ ꯑꯗꯨꯗꯒꯤ ꯆꯔꯨ ꯌꯦꯟꯒ ꯆꯥꯔꯦ
ꯊꯔꯣꯏ ꯊꯣꯡꯉꯦꯗꯅ ꯑꯗꯨꯒ ꯆꯔꯦꯟꯗꯣ ꯃꯦꯠꯄ
ꯌꯦꯜꯂꯒ
ꯉꯟꯊꯣꯛꯑꯦꯗꯅ ꯆꯥꯛ ꯀꯩꯅꯣ ꯏꯁꯇꯤꯝ ꯇꯧꯊꯣꯛꯑꯦꯗꯅ
ꯑ
ꯑꯗꯨꯒ ꯃꯣꯔꯣꯛ ꯂꯦꯞꯄꯗꯣ
ꯑꯥꯎ
ꯑꯗꯨꯝ ꯌꯦꯠꯂꯒ ꯆꯥꯕꯗꯣ ꯊꯥꯎꯕꯗ ꯊꯨꯝꯃꯒ ꯑꯥ
ꯑꯥ ꯊꯔꯣꯏꯗꯤ ꯑꯁ ꯊꯔꯣꯏꯗꯤ ꯌꯥꯝ ꯍꯥꯎꯋꯅꯦ ꯍꯥꯎ ꯍꯥꯎ ꯌꯥꯝ ꯆꯥꯏ ꯅꯣꯏꯗꯤ
ꯎꯝ ꯍꯃꯥꯗꯣ ꯊꯔꯣꯏ ꯊꯣꯡꯕ ꯌꯥꯝ ꯍꯩꯌꯦꯕ ꯑꯦꯛꯁꯄꯔꯠꯅꯦꯕ ꯃꯥꯗꯤ
ꯊꯪꯗꯤ
ꯑꯩꯗꯤ ꯑꯃꯨꯛꯇ ꯊꯣꯡꯗ꯭ꯔꯤꯗꯣ ꯑꯩꯈꯣꯏ ꯃꯥꯟꯅꯗ ꯑꯗꯨꯝ ꯊꯣꯡꯉꯦ ꯊꯔꯣꯏꯕꯨ ꯑꯣꯏꯔꯗꯤ ꯀꯩꯅꯣꯕꯨꯗꯤ ꯃꯇꯦꯡ ꯄꯥꯡꯕꯕꯨꯗꯤ ꯑꯗꯨꯝ ꯌꯥꯎꯕ
ꯑꯣ ꯑꯇꯩ ꯍꯟꯖꯥꯡꯗꯤ ꯀꯩꯀꯩ ꯊꯣꯛꯣꯡꯉꯩ
ꯀꯕꯕꯨꯗꯤ ꯂꯣꯏ ꯍꯥꯏꯩꯗ
ꯊꯔꯣꯏ ꯈꯤꯇꯅꯦ ꯃꯌꯥꯝ ꯑꯦꯛꯁꯄꯥꯔꯠ ꯑꯣꯏꯗꯣꯏꯦ
ꯑꯥ ꯀꯅꯥꯝꯇ ꯑꯦꯛꯁꯄꯥ ꯑꯣꯏꯗꯦ ꯑꯩꯈꯣꯏ ꯃꯥꯗ ꯍꯦꯟꯅ ꯑꯩꯈꯣꯏ ꯃꯥꯗ ꯍꯦꯟꯅ ꯌꯥꯝ ꯌꯥꯝ ꯊꯣꯡꯍꯟꯗꯦ ꯑꯇꯩ ꯑꯇꯩ ꯃꯤꯅ ꯊꯣꯡꯕꯗꯣ
ꯍꯣꯏ ꯑꯗꯨꯃꯥꯏꯅꯗꯗꯤ ꯀꯩꯅꯣ ꯇꯧꯅꯤ ꯌꯨꯝꯒꯤ ꯌꯨꯝꯒꯤ ꯌꯨꯝꯒꯤꯅ ꯍꯥꯎ ꯍꯥꯎ
ꯎꯝ
ꯑꯩꯁꯨ ꯑꯗꯨꯃ ꯑꯗꯨꯃꯥꯏꯅ ꯈꯜꯂꯦ ꯍꯦꯛꯇ ꯍꯥꯏꯗꯤ ꯃꯤꯅꯒ ꯑꯗꯨꯝ ꯍꯪꯉꯛꯄꯁꯦ ꯍꯪꯕ ꯍꯉꯀꯦ ꯅꯪꯗꯤ ꯀꯩ ꯏꯟꯖꯥꯡꯅꯩꯍꯥꯎ ꯍꯥꯎꯋꯏ ꯀꯥꯏꯅ ꯍꯉꯄꯁꯦ ꯑꯗꯨ ꯑꯩꯈꯣꯏ ꯀꯩꯅꯣ ꯊꯣꯡꯕ ꯊꯣꯃꯥ ꯊꯣꯡꯕ ꯑꯗꯨ ꯌꯥꯎꯔꯔꯦ ꯑꯗꯨꯃꯥꯏ ꯅꯨꯡꯉꯥꯏ ꯑꯗꯨ ꯑꯗꯨꯃꯥꯏꯅ ꯃꯤꯔꯒꯗꯤ ꯅꯨꯄꯥꯗꯒ ꯑꯗꯨꯃꯥꯏꯅ ꯍꯥꯏꯕꯗꯨ ꯃꯝꯃꯤꯕꯨꯣꯣꯏ ꯀꯥꯏ ꯂꯒꯅ ꯄꯤꯣꯅꯤ ꯃꯣꯂ ꯄꯤ ꯗꯣ ꯍꯥꯎꯕꯨ ꯍ
ꯋꯥꯅ ꯊꯣꯡꯕꯗ ꯍꯦꯟꯕ ꯑꯝꯇ ꯂꯩ
ꯎꯝ ꯑꯗꯣ ꯑꯉꯥꯡ ꯑꯣꯏꯔꯤꯉꯩꯗꯗꯤ ꯍꯧꯖꯤꯛꯇꯤ ꯀꯩꯅꯣ ꯇꯧꯔꯦ ꯑꯉꯥꯡ ꯑꯣꯏꯔꯤꯉꯩꯗꯗꯤ ꯍꯥꯏ ꯈꯜꯂꯝꯃꯦ ꯃꯤꯒꯤ ꯌꯨꯝꯒꯤꯥꯡ ꯑꯣ ꯉꯥꯂꯥ ꯃꯤꯅꯤꯠ ꯃꯉꯥꯡ ꯍꯜꯂꯣ
ꯇꯥꯏꯌꯦ ꯇꯥꯏꯌꯦ
ꯑ ꯑꯗꯨ ꯀꯩꯅꯣ ꯇꯧꯔ ꯀ ꯍꯥꯟꯅꯗꯤ ꯀꯩ ꯍꯥꯏꯅꯤ ꯑ ꯃꯤꯒꯤ ꯏꯟꯖꯥꯡꯒꯁꯨꯦ ꯑꯗꯨꯝ ꯍꯥꯎꯔꯝꯃꯦꯕ ꯍꯧꯖꯤꯛꯀꯤ ꯍ ꯀꯩꯅꯣ ꯇꯧ ꯌꯦ ꯃꯤꯃꯤ ꯅ ꯑꯥꯎ ꯊ
ꯑꯉꯥꯡ ꯑꯣꯏꯔꯤꯉꯩꯗꯗꯤ ꯑꯗꯨꯝ ꯍꯥꯎꯇꯕ ꯂꯩꯇꯕꯗꯣ
ꯎꯝ ꯑꯗ
ꯍꯥꯎꯗ ꯑꯗꯨ
ꯑ ꯃꯤꯒꯤꯅ ꯃꯤꯅꯒ ꯃꯤꯒꯤꯗꯨꯅ ꯏꯅꯥꯎ ꯑꯥꯎꯕ ꯑꯗꯨꯃꯥꯏꯅ ꯇꯧꯕ ꯅꯒꯤ ꯅꯒꯤꯥꯡꯊꯔꯛꯄꯗꯣ ꯑꯗꯨꯅ ꯍꯦꯟꯅ ꯍꯍꯥꯎꯕꯩ ꯇꯥꯏꯞꯇ ꯇꯧꯕ ꯑ ꯊ ꯗꯔ ꯑꯗꯨꯝꯒꯤꯅ ꯑꯗꯨꯝ ꯌꯥꯎ ꯍꯥꯎ ꯃꯄꯥꯟꯗꯒ ꯊꯣꯛꯑꯁꯨ ꯝ ꯃꯤꯗ ꯑꯗꯨꯝ ꯁꯇꯧ ꯑꯣꯏ ꯍꯣꯏ ꯏꯟꯗ ꯂꯩꯗꯦ
ꯑꯣ
ꯑꯗꯨꯅꯅꯦ ꯑꯩꯅ ꯍꯩꯒ ꯆꯥꯕꯁꯦ
ꯑꯩ ꯑ ꯎꯝ ꯐ ꯇꯔꯦ ꯑ ꯀꯩꯁꯨ ꯍꯥꯏꯗꯦ
ꯑ ꯁꯤꯒꯤ ꯀꯩꯅꯣꯁꯦ ꯌꯥꯝ ꯅꯨꯡꯉꯥꯏꯔꯛꯇꯕ ꯑꯩꯒꯤ ꯑꯩꯒꯤ ꯅꯦꯠꯋꯥꯛ ꯖꯤꯌꯣꯒꯤ ꯅꯦꯠꯋꯥꯛ ꯑꯣꯏꯕꯒꯤꯅꯤ ꯁꯤꯁꯦ ꯖꯤꯑꯣ ꯀ ꯌꯥꯝ ꯃꯉꯥꯏꯗꯣ ꯖꯤꯑꯣ ꯀꯃꯥꯏꯗꯧꯔꯣꯟ
ꯃꯁꯥꯒꯤꯁꯨ ꯑꯗꯨꯝ
ꯎꯝ ꯑꯗꯣ ꯑꯩꯒꯤꯅ ꯑꯃꯨꯛꯅꯦ ꯈꯪꯕ꯭ꯔꯥ ꯀꯩꯅꯣ ꯇꯧꯈꯤꯕꯒꯤ ꯏꯌꯥꯔꯇꯦꯜꯗꯒꯤ ꯖꯤꯌꯣꯗ ꯀ ꯑꯣꯟꯊꯣꯛꯈꯤꯕꯒꯤꯅꯦ ꯈꯪꯕ꯭ꯔꯥ ꯑꯃꯨꯛ ꯍꯦꯟꯅ ꯅꯨꯡꯉꯥꯏꯇꯕ꯭ꯔꯥ ꯈꯪꯗꯦ ꯅꯍꯥꯟꯈꯩꯗꯤ ꯀꯩꯝ ꯇꯧꯗꯕꯅꯤ ꯉꯁꯤꯀꯣ ꯑꯗꯨ ꯇꯥꯕ꯭ꯔꯣ
ꯇꯌꯦ ꯇꯥꯏꯌꯦ
ꯑꯣ ꯑꯗꯨꯗꯤ ꯀꯩꯅꯣꯗꯤ ꯀꯩ ꯍꯣꯔꯦꯟ ꯑꯃꯨꯛ ꯄꯨꯡ ꯀꯩ ꯑꯗꯥꯋꯥꯏꯗ ꯆꯔꯥꯃꯥꯟꯗ
ꯑꯗꯨꯝ ꯍꯣꯔꯦꯟ ꯑꯩ ꯆꯠꯊꯣꯛꯀꯅꯤ ꯍꯥꯏꯕꯗꯣ ꯑꯗꯣ
ꯎꯝ
ꯍꯔꯥꯎ ꯅꯗ꯭ꯔꯒꯅ ꯑꯆꯥꯄꯣꯠꯀꯨꯝꯕ ꯀꯩꯒꯨꯝꯕ ꯑꯗꯨꯝ ꯆꯥ
ꯑꯥ ꯑꯆꯥꯄꯣꯠꯇꯤ ꯑꯗꯨꯝ ꯀꯩꯅꯣ ꯄꯨꯛ ꯊꯟꯕ ꯌꯥꯕ ꯑꯆꯥꯄꯣꯠ ꯅꯠꯇ꯭ꯔꯒ ꯆꯨꯝꯗꯒꯤ ꯑꯗꯨꯝ
ꯑꯗꯨꯝ ꯂꯩꯗꯅ ꯀꯦꯛꯀꯨꯝꯕ ꯀꯩꯒꯨꯝꯕ ꯑꯗꯗꯒꯤ ꯕꯀꯔꯤꯒꯤ ꯆꯕꯨꯝꯕ
ꯑ ꯈꯪꯁꯤꯗ ꯒꯌꯥꯟ ꯇꯥꯗ꯭ꯔꯒꯅꯣ ꯐꯕ ꯑꯁ ꯑꯇ ꯀꯔꯤꯝ ꯇꯥꯗ꯭ꯔꯦ
ꯇꯥꯔꯕꯣ ꯍꯜꯂꯣ ꯍꯜꯂꯣ ꯇꯥꯗ ꯀꯩꯗꯈ꯭ꯔ ꯍꯜꯂꯣ ꯇꯥꯗꯕ꯭ꯔꯣ
ꯍꯜꯂꯣ
ꯑꯩꯗꯤ ꯇꯥꯏꯌꯦ
ꯑꯣ ꯇꯥꯔꯦ ꯇꯥꯔꯦ ꯇꯥꯔꯦ ꯍꯧꯗꯤ ꯇꯥꯔꯦ
ꯑꯩ ꯏꯇꯣꯝꯇ ꯂꯥꯎꯑꯣ ꯂꯩꯔꯕꯅꯦ
ꯑꯥ ꯑꯁ ꯀꯩꯅꯣꯒꯤ ꯀꯩꯅꯣꯒꯤ ꯌꯥꯝ ꯑꯩꯒꯤꯅꯦꯕꯕ ꯌꯥꯝ ꯅꯨꯡꯉꯥꯏꯇꯦ ꯑꯗꯨ ꯍꯥꯏꯗꯤ ꯀꯩꯒꯤꯅꯣ ꯈꯪꯗꯦ ꯗꯇꯥꯒꯤꯅꯦꯕ ꯅꯨꯡꯉꯥꯏꯇꯕꯩꯅꯦꯕ ꯁꯤꯁꯦꯀ
ꯎꯝ
ꯀꯩꯅꯣꯒꯤ ꯐꯣꯟꯒꯤ ꯑꯣꯏꯅꯗꯤ ꯑꯗꯨꯝ ꯌꯥꯝꯃꯦ ꯁꯤꯒꯤ ꯑꯣꯏꯅꯁꯨ ꯌꯥꯝꯕꯗ ꯑꯩꯒꯤꯅꯦꯗ ꯌꯥꯝꯅ ꯐꯪꯗꯦ ꯄꯩꯗꯅꯨꯡ ꯃꯐꯝ ꯑꯇꯣꯞꯄꯗ ꯊꯣꯛꯑꯗ꯭ꯔꯗꯤ ꯍꯟꯖꯥꯡꯗꯤ ꯀꯩꯅꯣ ꯈ꯭ꯋꯥꯏ ꯄꯥꯝꯃꯦ ꯑꯗꯨꯗꯤ
ꯍꯛꯆꯥꯡꯁꯦ ꯑꯗꯨꯝ ꯍꯥꯎꯕꯈꯩ ꯂꯣꯏ ꯄꯥꯝꯃꯦ ꯁꯤ ꯁꯤꯃꯅ ꯍꯦꯜꯂꯦ ꯍꯥꯏꯕ ꯂꯩꯇꯦ ꯄꯦꯔꯨꯛ ꯀꯥꯡꯁꯨꯒꯨꯝꯕ ꯎꯁꯣꯏ ꯀꯥꯡꯁꯨꯒꯨꯝꯕ ꯍꯔꯦ ꯑꯗꯨꯒꯒ
ꯈꯪꯗꯦ ꯑꯝꯕꯁꯨ ꯑꯗꯨꯝ ꯍꯥꯎꯋꯤ ꯂꯣꯏ ꯍꯥꯎꯋꯦ ꯑꯍꯥꯎꯕꯈꯣꯏ ꯄꯥꯝꯃꯦ ꯎꯝ
ꯑꯩꯗꯤ ꯈꯪꯗꯦ ꯀꯩꯅꯣꯒꯨꯝꯕ ꯁꯧꯒ꯭ꯔꯤꯒꯨꯝꯕꯅ ꯏꯄꯥꯝ ꯄꯥꯝꯃꯦ ꯊꯧꯈꯁꯨ ꯁꯥꯒꯠꯂꯛꯑꯗꯤ ꯌꯥꯝ ꯍꯥꯎꯦ ꯑꯩꯒꯤ ꯍꯥꯏꯖꯕ ꯍꯥꯏꯗꯗꯣ ꯍꯥꯎꯕꯅ ꯃꯥꯏ ꯃꯥꯏꯒꯤ ꯃꯇꯝ ꯂꯩꯅꯀꯣ ꯅꯠꯇ꯭ꯔꯥ
ꯍꯣꯏ
ꯃꯥꯏ ꯃꯥꯏ ꯃꯇꯝꯗꯨꯒ ꯀꯩꯅꯣ ꯇꯧꯖꯔꯗꯤ ꯎꯝ
ꯁꯧꯀ꯭ꯔꯤ ꯆꯥꯅꯤꯡꯉꯛꯄ ꯃꯇꯝꯁꯨ ꯂꯩ
ꯑ
ꯑꯣ ꯆꯥꯅꯤꯡꯗꯕ ꯃꯇꯝꯁꯨ ꯂꯩꯗꯅ ꯅꯨꯡꯇꯤꯒꯤ ꯁꯪꯒ꯭ꯔꯤꯗꯣ ꯊꯣꯉꯛꯄ ꯄꯤꯁꯜꯂꯛꯑꯗꯤ ꯍꯥꯎꯔꯛꯑꯣꯏꯕ
ꯑꯣꯣꯏ ꯑꯗꯨ ꯑꯗꯨ ꯍꯥꯎꯄ ꯃꯇꯝꯗ ꯑꯗꯨꯝ ꯀꯩ ꯍꯥꯏꯅꯤ ꯃꯥꯏ ꯃꯥꯏ ꯃꯇꯝꯗꯣ ꯊꯥꯎ ꯆꯥꯅꯤꯡꯕ ꯃꯇꯝꯗꯅ ꯊꯥꯎ ꯆꯥꯅꯤꯡꯕ ꯇꯥꯗꯒꯨꯝꯕꯅꯗꯤ ꯊꯥꯎ ꯆꯥꯕꯅꯗꯤ ꯀꯩꯅꯣ ꯇꯧꯋꯤꯗ ꯑꯗꯨꯗꯒꯤ ꯅꯣꯗꯅ ꯑꯗꯨꯒ ꯀꯥꯂꯦꯟꯗꯅ ꯑꯃꯨꯛ ꯀꯩꯅꯣꯒꯨꯝꯕ ꯑꯆꯝꯕ ꯑꯆꯝꯕ ꯆꯥꯕꯅ ꯍꯦꯟꯅ ꯍꯥꯎꯋꯦ ꯅꯠꯇ꯭ꯔꯒꯗꯤ ꯀꯥꯏꯗꯒꯤ ꯑꯗꯨꯝ ꯅꯣꯡꯃꯩ ꯑꯗꯨꯝ ꯆꯥꯂꯦ ꯍꯥꯏꯔꯗꯤ ꯑꯝꯇ ꯍꯥꯎꯋꯦ
ꯍꯥꯎꯋꯦ ꯍꯥꯏꯕ ꯏꯟꯁꯥꯡꯗꯣꯗꯤ ꯍꯥꯎꯔꯛꯑꯣꯏꯗꯣꯏꯅꯦꯕ
ꯎꯝ ꯃꯥꯅꯤ ꯍꯥꯎ ꯍꯥꯏꯥꯏꯅꯦ ꯍꯜꯂꯣ
ꯑ
ꯍꯜꯂꯣ ꯑꯣ ꯑ ꯌꯥꯝ ꯌꯥ ꯀꯧꯏ ꯂꯣꯏꯔꯦꯁꯦꯩꯒꯤꯅꯣꯦꯠꯋꯥꯔꯀ ꯌꯥꯝ ꯉꯥꯏꯖꯔ ꯑꯗꯨꯒ ꯑꯩ ꯍꯣꯔꯦꯟ ꯑꯣꯏꯅ ꯇꯧꯔꯛꯑꯒꯦꯀꯣ
ꯍꯣꯏ ꯍꯣꯔꯦꯟ ꯑꯣꯏꯅ ꯁꯥꯟꯅꯔꯁꯤ ꯑꯗꯨꯗꯤ
ꯁꯥꯎꯔꯛꯗꯤꯀꯣ ꯑꯩꯗ ꯍꯣꯏ ꯀꯩꯒꯤꯅꯣ ꯈꯪꯗꯦ ꯑ ꯑ
ꯑꯥ ꯊꯝꯃꯦ ꯊꯝꯃꯦ
ꯊꯃꯦ ꯊꯪ